ꯑ ꯋꯥ
ꯑꯥ ꯇꯥꯏ ꯇꯥꯏ
ꯀꯩꯗꯧꯔꯤꯅꯦꯕ ꯍꯦꯞꯄꯤꯅꯦꯕ
ꯎꯝ ꯇꯨꯝꯃꯦ ꯇꯨꯝꯃꯦ
ꯅꯨꯡꯉꯥꯏꯕ ꯄꯨꯟꯁꯤꯅꯤꯅꯦ
ꯎꯝ ꯅꯨꯡꯉꯥꯏꯕꯅꯦ ꯀꯩ ꯇꯧꯔꯤꯅꯣ ꯑ ꯈꯥꯎꯗꯅ ꯍꯋꯥꯏꯅꯤ
ꯍꯋꯥꯏ ꯆꯥꯔꯗꯤ ꯃꯤ ꯃꯁꯛ ꯐꯖꯩ ꯍꯥꯏꯕꯅꯦ ꯆꯥꯛꯑꯣ ꯌꯥꯝꯅ
ꯑꯁ ꯆꯃꯟꯗꯅ ꯈꯪꯗ꯭ꯔꯣ ꯁꯛꯇꯣ
ꯏ ꯁꯀꯥꯗ ꯏꯗꯤ
ꯌꯥꯔꯦ ꯃꯤꯔꯎꯔꯒꯅꯨ ꯑꯗꯨꯗ
ꯑ ꯑꯗꯣ ꯑꯩꯗꯤꯀꯣ ꯊꯥꯕ꯭ꯔꯥ ꯑꯩꯗꯤꯀꯣ ꯍꯋꯥꯏ ꯆꯥꯔꯗꯤ
ꯎꯝ
ꯇꯨꯝꯅꯤꯡꯉꯦ
ꯅꯪꯒꯤ ꯆꯅꯥ ꯃꯥꯂꯦ ꯆꯅꯥ
ꯅꯠꯇꯦ ꯕ ꯑꯩ ꯋꯥꯔꯤꯗ ꯇꯥꯕꯅꯦ ꯍꯋꯥꯏꯖꯥꯔꯗꯤ ꯉꯁꯤ ꯑꯌꯨꯛ ꯆꯥꯔꯗꯤꯀꯣ ꯍꯣꯜ ꯗꯦ ꯑꯗꯨꯝ ꯇꯨꯞꯅꯤꯡꯉꯒ ꯂꯩꯔꯅꯤ ꯑꯩ ꯊꯕꯛ ꯑꯝꯇ ꯁꯨꯅꯤꯡꯗꯕꯅꯦ ꯑꯗ ꯁꯨꯔꯦ ꯉꯔꯥꯡꯗꯣ ꯍꯋꯥꯏ ꯆꯥꯔꯨꯕꯒꯤ ꯑꯁ ꯕꯔꯤꯡ ꯌꯥꯝ ꯆꯨꯕꯅꯦ ꯏ ꯂꯥꯛꯒꯨꯝ ꯃꯥꯂꯦ ꯑꯩꯉꯣꯟꯗ ꯍꯋꯥꯏꯁꯦ ꯌꯥꯝ ꯆꯠꯅꯕ ꯀꯅꯕ ꯍꯥꯏꯇꯥꯔꯦꯀꯣ ꯇꯧ ꯃꯥꯜꯂꯦ ꯑꯗꯣ ꯑꯩꯅꯗꯤ ꯆꯥꯅꯤꯡꯗꯕ
ꯏꯀꯪ ꯀꯪꯉꯒ ꯁꯛꯇꯥꯛ ꯎꯊꯤꯗꯨꯝ
ꯀꯥꯡꯉꯁꯨ ꯑꯩ ꯑꯗ ꯀꯪꯉꯦ ꯑꯗꯨꯗ ꯅꯪꯟꯅ ꯊꯣꯛꯂꯛꯏꯅꯣ ꯑꯦ ꯅꯪ ꯊꯕꯛ ꯆꯠꯂꯤꯗꯣ ꯐꯪꯉꯕ꯭ꯔꯣ ꯀꯥꯏꯗꯅꯣ ꯑꯩꯁꯨ ꯊꯕꯛ ꯑꯩꯁꯨ ꯊꯕꯛ ꯈꯔꯗꯤ ꯌꯥꯔ ꯔꯣꯏ ꯏꯗ
ꯑꯁ ꯊꯕꯛ ꯍꯥꯏꯗꯤ ꯀꯩꯅꯣꯗꯤꯗ ꯑꯁ ꯈꯪꯗꯦ ꯀꯃꯥꯏꯅ ꯇꯧꯒꯦꯔꯥ ꯑꯦꯛꯖꯥꯝ ꯊꯥꯗ ꯅꯠꯇꯦ
ꯎꯝ
ꯑꯗꯨꯝ ꯑꯦꯝ ꯇꯤ ꯑꯦꯁ ꯀꯨꯝꯕ ꯑꯗꯨꯒꯨꯝꯕꯅꯤꯗ
ꯐꯔꯦ ꯐꯔꯦ ꯊꯥꯔꯣ ꯑ ꯊꯥꯔꯣ ꯊꯥꯔꯣ ꯐꯖꯅ ꯇꯧꯔꯣ ꯃꯥꯏ ꯄꯥꯛꯄ ꯑꯣꯏꯔꯣ ꯑꯗꯨꯒ ꯍꯥꯟꯅꯒꯤ ꯍꯥꯟꯅ ꯄꯦꯃꯦꯟ ꯐꯪꯕꯗꯣ ꯁꯦꯂꯔꯤ ꯑꯗꯣ ꯑꯩꯈꯣꯏꯗ ꯂꯥꯛꯑꯣꯀꯣ
ꯍꯣꯏ ꯍꯣꯏ ꯍꯣꯏ ꯂꯥꯛꯀꯦ ꯂꯥꯛꯀꯦ ꯑꯗꯨ ꯅꯪ ꯑꯩ ꯒꯥꯔꯤ ꯊꯥꯎ ꯍꯥꯞꯄꯤꯒꯦ ꯍꯥꯏꯗꯅ
ꯀꯔꯦ
ꯒꯥꯔꯤ ꯊꯥꯎ ꯍꯥꯞꯄꯤꯒꯦ ꯍꯥꯏ ꯇꯔꯦ
ꯒꯥꯔꯤ ꯊꯥꯎ
ꯎ ꯑꯩ ꯑꯩꯒꯤ ꯒꯥꯔꯤ ꯊꯥꯎ ꯍꯥꯞ ꯄꯤꯒꯦ ꯍꯥꯏꯇꯥꯔꯦ ꯏꯕꯥꯗꯤ ꯀꯣꯏ ꯀꯣꯏ ꯆꯠꯅꯤꯡꯉꯥꯏ
ꯑꯗꯣ ꯍꯧꯖꯤꯛ ꯆꯠꯄ ꯃꯇꯝ ꯌꯧꯗ꯭ꯔꯤꯗꯅ ꯑꯩ ꯃꯇꯝ ꯁꯪꯗꯦ ꯅꯪ ꯑꯩ ꯌꯥꯎꯗꯕꯤꯗ ꯍꯥꯞꯕꯗꯤ ꯅꯪ ꯂꯣꯏꯅ ꯃꯥꯡꯍꯟꯒꯅꯤ ꯊꯥꯎꯗ ꯑꯩ ꯌꯥꯗꯕꯤꯗꯅ ꯄꯤ ꯀ ꯀꯔꯤ ꯀꯔꯤ ꯍꯥꯏ ꯍ ꯆꯂꯗꯤ ꯑꯩꯗꯤ ꯃꯪꯖꯂ
ꯒꯤ ꯃꯪꯖꯔꯤ ꯍꯤ ꯀꯥꯏꯅ ꯑꯗꯨ ꯅꯪ ꯍꯥꯞꯄꯦꯔꯗꯤꯕꯥꯅꯤ
ꯏꯕꯥꯅꯤ ꯆꯄꯜ ꯅꯨꯃꯤꯠꯇ ꯀꯣ ꯑꯗꯨꯝ ꯍꯥ
ꯎꯝ
ꯍꯧꯖꯤꯛ ꯒꯤꯗꯤ ꯌꯥꯗꯦꯕ ꯁꯒꯨꯔ ꯅꯪꯗ ꯁꯦꯔꯥꯟ ꯆꯨꯔꯥꯟ ꯆꯠꯀꯅꯦꯕ
ꯅꯠꯇꯦ ꯅꯠꯇꯦ ꯅꯠꯇꯦ ꯅꯠꯇꯦ ꯅꯠꯇꯦ ꯉꯥꯏꯈꯣ ꯉꯥꯏꯈꯣ ꯉꯥꯏꯈꯣ ꯑꯩ ꯍꯥꯏꯒꯦ ꯑꯩ ꯍꯥꯏꯒꯦ ꯅꯪ ꯍꯥꯞꯇ꯭ꯔꯗꯤ ꯀꯃꯥꯏꯅ ꯂꯥꯛꯔꯒ ꯅꯪꯕꯨ ꯀꯃꯥꯏꯅ ꯄꯨꯗꯣꯏꯅꯣ ꯍꯥꯏꯕ
ꯍꯣꯏ ꯅꯪ ꯂꯧꯕ ꯂꯥꯛꯑꯅꯤ ꯍꯥꯏꯗꯤ ꯊꯥꯕꯤꯔꯒꯦꯅꯦ ꯀꯔꯤꯔꯣ
ꯑꯗꯨꯗꯤ ꯍꯥꯞꯄꯨ ꯍꯧꯖꯤꯛ ꯂꯧꯕ ꯂꯅꯥꯔꯒꯦ ꯍꯧꯥꯎꯖꯤ
ꯀꯔꯤ
ꯍꯧꯖꯤꯛ ꯍꯥꯞꯄꯤꯈ꯭ꯔꯣ ꯑꯗꯨꯗꯤ ꯍꯧꯖꯤꯛ ꯀꯥꯞꯄꯤꯈ꯭ꯔꯣ ꯄꯩꯁꯥꯗꯣ
ꯑꯦ ꯅꯪ ꯂꯧꯕ ꯂꯥꯛꯀꯗ꯭ꯔꯥ ꯑꯩ ꯑꯦ
ꯍꯣꯏ
ꯑꯩꯁꯠꯊꯄ ꯌꯥꯔꯣꯏꯅꯦ ꯍꯧꯖꯤꯛꯇꯤ ꯑꯉꯥꯡꯄ ꯑꯃꯒꯂꯛꯏꯅꯦ
ꯅꯪꯕꯨ ꯑꯉꯥꯡ ꯂꯩꯕꯨꯅꯦ
ꯑꯉꯥꯡ ꯂꯩꯔꯤ ꯑꯩ ꯅꯪ ꯈꯪꯗ꯭ꯔꯤꯕꯣ
ꯑꯁ ꯑꯩꯗꯤ ꯅꯪ ꯅꯨꯄꯤꯔ ꯈꯜꯂꯒ ꯑꯁ
ꯅꯨꯄꯤꯅꯦ ꯀꯩꯅꯣ ꯑꯩ ꯄꯥꯈꯪ ꯑꯣꯏꯕ꯭ꯔꯣ ꯅꯨꯄꯤꯅꯦ ꯅꯨꯄꯤ ꯀꯔꯤꯔꯣ ꯈꯪꯗꯦꯅꯦ ꯁꯤꯁꯦ
ꯑꯩ ꯍꯥꯏꯗꯤ
ꯔꯤꯦ
ꯅꯨꯄꯤ ꯍꯥꯏꯗꯤ ꯌꯨꯝ ꯑꯣꯏ ꯌꯨꯝ ꯑꯗꯨꯅꯤ ꯄꯩꯁꯥ ꯄꯤ ꯍꯥꯏꯕ
ꯂꯩꯁꯥꯕꯤꯅꯤ ꯂꯩꯁꯥꯕꯤꯅꯤ ꯂꯩꯁꯥꯕꯤ ꯑꯣꯏꯔꯁꯨ ꯑꯉꯥꯡ ꯂꯩꯕꯀꯣ
ꯀꯜꯂꯤꯗ ꯍꯟꯗꯛꯁꯦ ꯍꯟꯗꯛꯀꯥꯟꯁꯦ ꯑꯗꯨꯝ ꯑꯗꯨꯃꯥꯏꯒꯨꯝꯕ ꯌꯥꯝ ꯂꯩꯀꯣ ꯑꯁ ꯈꯪꯗ
ꯑ ꯑꯗꯨ ꯑꯗꯨ ꯅ ꯑ ꯑꯗꯨ ꯑ ꯂꯁꯕꯤ ꯅꯞ ꯎꯝ ꯎꯝ ꯇꯧꯅꯤꯡ ꯃꯣꯏ ꯇꯧꯕ꯭ꯔꯣ
ꯅꯠꯇꯦ ꯅꯠꯇꯦ ꯐꯦꯁꯕꯨꯛꯇ ꯃꯦꯁꯦꯁꯀ ꯊꯥꯅꯔꯒ ꯀꯩ ꯀꯩꯇꯧꯕ ꯂꯥꯁꯇ ꯑꯁ ꯑꯩꯗꯤ ꯌꯨꯝ ꯄꯥꯡꯈ꯭ꯔꯦ ꯑꯉꯥꯡ ꯂꯩ ꯑꯗꯨꯒꯨꯝꯕ ꯑꯁ ꯂ ꯂꯋ
ꯅꯪ ꯃꯤ ꯈꯪꯅꯕ꯭ꯔꯥ ꯐꯦꯁꯕꯨꯛꯇꯒꯤ
ꯈꯅꯥꯗꯦꯗ
ꯑꯩꯁꯨꯦ ꯈꯪꯅꯗꯦ ꯑꯗꯨꯗ ꯑꯩ ꯐꯦꯁꯕꯨꯛꯀꯨꯝꯕ ꯏꯟꯁꯇꯥꯒ꯭ꯔꯥꯝꯒꯨꯝꯕꯗꯀꯣ ꯑꯗꯨꯗꯅꯦ ꯃꯤꯗꯤ ꯃꯦꯁꯦꯁꯀ ꯄꯪꯊꯥ ꯊꯥꯅꯩꯗꯅ ꯑꯩꯗꯤ ꯑꯗꯨ ꯑꯗꯨꯃꯥꯏꯅ ꯇꯧꯅꯤꯡꯗꯦꯕ ꯊꯥꯗꯤ ꯊꯥꯔꯛꯑꯦꯀꯣ ꯃꯤ ꯃꯌꯥꯝꯁꯦ ꯑꯩꯅ ꯊꯗꯕ ꯇꯂꯦ ꯃꯤ ꯑꯩꯁꯦ ꯐꯣꯟ ꯐꯣꯟ ꯐꯣꯟꯗꯒ ꯋꯥꯔꯤ ꯁꯥꯟꯅꯕꯁꯦ ꯁꯦ ꯃꯤꯅ ꯈꯪꯅꯗ꯭ꯔꯗꯤ ꯁꯛ ꯈꯪꯅꯗ꯭ꯔꯗꯤ ꯍꯩꯅꯗꯦ
ꯑꯣ ꯑꯣ ꯌꯥꯝ ꯐꯖꯩꯀꯣ
ꯑ ꯐꯖꯕ ꯁꯥꯕ ꯅꯠꯇꯕ ꯑꯦ ꯐꯖꯔꯗꯤ ꯃꯤ ꯑꯩ ꯁꯛ ꯐꯖꯔꯗꯤ ꯅꯍꯥꯟꯅ ꯀꯅꯥ ꯀꯅꯥꯅꯣ ꯑꯗꯨꯝ ꯀꯣꯏꯔꯒ ꯃꯦꯁꯦꯖ ꯀ ꯊꯅꯒ ꯍꯥ ꯐꯣꯇꯣꯒ ꯑꯞꯂꯣꯗ ꯇꯧꯔꯒ ꯇꯧꯔꯝꯃꯅꯤ ꯐꯠꯇꯕꯒꯤꯅꯦ ꯐꯖꯗꯕꯒꯤ ꯑꯗꯨꯝ ꯆꯝꯅ ꯂꯩꯖꯒꯦꯅ ꯂꯩꯕꯀꯣ
ꯑꯣ ꯐꯥꯏ ꯐꯥꯏ ꯐꯥꯏꯅꯦ ꯕꯣꯜꯒ ꯌꯦꯡꯗ꯭ꯔꯣ ꯍꯟꯗꯛꯀꯥꯟ
ꯌꯦꯡꯉꯦ ꯉ ꯑ ꯑꯌꯨꯛꯁꯨ ꯉꯔꯥꯡ ꯅꯨꯡꯗꯥꯡꯗꯣ ꯌꯦꯡꯉꯦ ꯖꯄꯥꯟꯗꯣ ꯑꯦ ꯍꯥꯟꯅꯗꯤꯀꯣ ꯑꯩꯒꯦ ꯍꯥꯏꯒꯦꯕ
ꯍꯥꯟꯅꯗꯤ ꯍꯥꯟꯅꯗꯤ ꯖꯄꯥꯟꯅꯤ ꯍꯥꯏꯕ ꯅꯪꯁꯦ
ꯑ ꯅꯠꯇꯦꯄ ꯅꯠꯇꯦꯕ ꯑꯁ ꯖꯄꯥꯟꯁꯦ ꯕ꯭ꯔꯥꯖꯤꯜꯁꯦ ꯌꯥꯝ ꯕ꯭ꯔꯥꯖꯤꯜ ꯇꯧꯒꯦꯅꯗꯤ ꯇꯧ ꯇꯧꯔꯤꯅꯦꯕ ꯑꯗꯨꯒ ꯑꯁ ꯐ ꯐ꯭ꯔꯥꯟꯁ ꯑꯃꯨꯛꯒ ꯇꯧꯈ꯭ꯔꯒꯦꯗ ꯍꯥꯏꯅ ꯃꯔꯛꯇꯀꯣ ꯖꯄꯥꯟ ꯍꯥꯟꯅ ꯍꯥꯟꯅꯒꯣꯁꯣ ꯄꯤꯗꯅꯥꯒꯣꯁ ꯆ ꯍꯥꯏꯗꯅ ꯑꯗꯨꯒꯤ ꯑꯩꯗꯅ ꯖꯄꯥꯟꯗ ꯑꯃꯨꯛ ꯆꯠꯂꯦꯀꯣ ꯌꯦꯡꯕ ꯂꯣꯏꯗꯕꯤꯗ ꯑ ꯕ꯭ꯔꯦꯛ ꯃꯇꯨꯡꯗ ꯌꯦꯡꯗ꯭ꯔꯦ ꯕ꯭ꯔꯦꯛ ꯃꯇꯨꯡꯗ ꯌꯦꯡꯗ꯭ꯔꯦꯕ ꯑꯩꯗꯣ ꯑꯗꯨꯝ ꯇꯨꯝꯈ꯭ꯔꯦ ꯑꯗꯨꯒ ꯅꯨꯅꯨꯡ ꯑꯗ ꯀꯥꯟꯗꯦ ꯏꯅꯥꯎꯅꯨꯄꯥꯗ ꯍꯪꯉꯒ ꯀꯅꯥ ꯉꯝꯕ꯭ꯔꯥ ꯍꯥꯏꯔ ꯆꯄ ꯉꯝꯕ꯭ꯔꯥ ꯉꯝꯅꯤ ꯑꯗꯨꯒ ꯕ꯭ꯔꯖꯤꯜ ꯑꯃꯨꯛ ꯑꯣꯦ ꯑꯣꯟꯊꯣꯛꯈ꯭ꯔꯦ
ꯌꯥꯔꯣꯏ ꯌꯥꯔꯣꯏ ꯅꯪ ꯌꯥꯔꯣꯏ ꯑꯗꯨꯅꯤ ꯑꯗꯨꯅꯤ ꯎꯝ ꯅꯪ ꯅꯨꯄꯥ ꯑꯗꯨ ꯅꯨꯄꯥꯁꯤꯡꯁꯨ ꯑꯗꯨꯃꯥꯏꯅ ꯌꯦꯡꯂꯡꯕꯅꯤ ꯑꯁ ꯁꯤ ꯑꯃ ꯌꯦꯡꯉꯒ ꯑꯁ ꯌꯥꯗ꯭ꯔꯦ ꯑꯃ ꯑꯗꯨꯃꯥꯏꯅ
ꯍꯣꯏꯅꯦ ꯐ ꯐꯠꯇ꯭ꯔꯖꯤ ꯀꯅꯥꯅ ꯀꯩꯅꯣ ꯑꯐꯕ ꯉꯥꯛꯇꯪ ꯌꯦꯡꯗꯣꯏꯅꯤꯅꯦ ꯅꯨꯄꯥꯗꯤ
ꯌꯥꯔꯦ
ꯑꯗꯨꯒꯤ ꯑꯩꯒꯤ ꯅꯨꯄꯥ ꯂꯥꯛꯇ꯭ꯔꯤꯕ ꯍꯧꯖꯤꯛꯐꯥꯎ ꯀꯧꯕ꯭ꯔ ꯑꯩꯒꯤ ꯑꯣꯏꯒꯗꯕ ꯅꯨꯄꯥꯗꯣ ꯍꯧꯖꯤꯛꯐꯥꯎ ꯂꯥꯛꯇꯔꯤ
ꯎꯝ ꯎꯝ ꯐꯔꯦ ꯐꯩꯦ ꯌꯨꯝ ꯌꯨꯝ ꯀꯩꯗꯧꯉꯩ ꯀꯩꯗꯧꯉꯩ ꯀꯥꯒꯤꯔꯣ
ꯑꯩ ꯈꯪꯗꯦ ꯍꯌꯦꯡꯁꯦ ꯏꯃꯥ ꯀꯔꯤ ꯀꯩꯅꯣ ꯊꯥꯔꯛꯀꯦ ꯍꯥꯏꯕꯅꯤ
ꯎ ꯐꯩꯅꯦ ꯐꯩꯅꯦ
ꯍꯌꯦꯡ ꯄꯥꯔꯀꯤꯡꯗꯠ ꯆꯠꯀꯅꯤ ꯈꯪꯗꯦ ꯃꯇꯥꯡ ꯃꯇꯝ ꯃꯤꯡꯁꯨ ꯇꯥꯔꯦ ꯆꯠ ꯆ ꯆꯠꯀꯅꯤ ꯆꯦꯈꯣꯏ ꯂꯣꯏꯅ ꯃ ꯆꯒꯅꯤ ꯀꯩ ꯊꯥꯔꯛꯑꯣ ꯍꯥꯏꯔꯣ
ꯈꯪꯗꯦ ꯑꯗꯨꯝ ꯑꯍꯥꯎꯕ ꯑꯍꯥꯎꯕ
ꯅꯪ ꯐꯣꯟ ꯇꯧꯔꯒ ꯍꯥꯏꯔꯨ ꯅꯥꯟ ꯅꯕꯣꯛꯇꯣ
ꯍꯁ ꯅꯝꯕꯔ ꯂꯩꯇꯦ
ꯀꯔꯤ ꯅꯝꯕꯔꯒ ꯅꯣꯏꯁꯦ ꯑꯁ ꯑꯩꯒꯤ ꯅꯝꯕꯔ ꯐꯥꯎ ꯂꯩꯗꯕꯅꯦꯕꯀꯣ ꯀꯅꯥꯗꯒꯤ ꯂꯧꯕ꯭ꯔꯥꯅ ꯑꯩꯒꯤ ꯅꯝꯕꯔ ꯍꯅꯒꯗꯣ ꯍꯥꯥ
ꯈꯪꯗꯦ ꯏꯃꯥ ꯏꯃꯥ ꯑꯩꯈꯣꯏ ꯏꯃꯥꯗꯒꯤ ꯂꯧꯅꯤ
ꯑꯗꯨꯅꯦꯕ ꯂꯩꯔꯣꯏꯌꯦꯦ ꯅꯣꯏꯗꯤ ꯇꯧꯅ ꯇꯧꯅ ꯅ ꯅ ꯅꯅꯥ ꯑꯗꯣꯁꯦꯒ ꯍꯥꯏ ꯅꯦꯩꯅ ꯑꯦ ꯑꯩꯉꯣꯟꯗꯗꯤ ꯃꯥꯡꯗꯦꯅ ꯅꯪꯒꯤ ꯅꯝꯕꯔ ꯑꯗꯨꯝ ꯂꯩꯅ ꯂꯩꯌꯦꯦ ꯅꯪꯒꯤ ꯑꯁꯤ ꯄꯥꯏ ꯎ ꯂꯩꯅ
ꯌꯥꯔ ꯌꯥꯔ ꯄꯥꯁꯅ ꯂꯥꯏꯔꯤꯛꯁꯨ ꯂꯩꯇ꯭ꯔꯒ ꯂꯩꯥꯏꯔꯤꯗꯤ ꯅꯪ ꯀꯔꯤ ꯃꯦꯁꯦꯖꯁꯨ ꯊꯥꯔꯛꯇꯦ ꯀꯣꯜꯁꯨ ꯇꯧꯔꯛꯇꯦ
ꯑꯩ ꯃꯤꯉꯣꯟꯗ ꯐꯣꯟ ꯀꯪꯝ ꯇꯧ ꯇꯧꯕ ꯍꯣꯏ ꯑꯩ ꯐꯣꯟ ꯇꯧꯕꯁꯦ ꯀꯩꯅꯣ ꯇꯧꯋꯦ ꯅꯤꯡꯁꯤꯡꯉ ꯄꯥꯛ ꯅꯤꯡꯁꯤꯡꯗꯦꯕ ꯇꯧꯒꯦꯅ ꯈꯜꯂ ꯈꯟꯗꯦ ꯀꯌꯥꯋꯥꯛꯀꯤ ꯑꯣꯏꯒꯦ
ꯑꯣ ꯑꯣ
ꯑꯩ ꯄꯣꯆꯦ ꯐꯣꯟ ꯇꯧꯕꯗ ꯅꯤꯡꯁꯤꯡꯕ ꯌꯥꯝ ꯀꯩꯅ ꯇꯧꯋꯕ
ꯌꯥꯝ ꯁꯣꯜꯂꯦ ꯍꯥꯏꯕ ꯅꯤꯡꯁꯤꯡꯕ ꯉꯝꯗꯦ ꯍꯥꯏꯕ
ꯑꯗ ꯑꯩꯒꯤꯁꯨ ꯊꯕꯛ ꯊꯤꯕꯤꯌꯨꯅꯦꯃ
ꯍꯣꯏ ꯍꯣꯏ ꯊꯤꯕꯤꯒꯦ ꯊꯤꯕꯤꯒꯦ ꯅꯪ ꯑꯗꯨ ꯅꯪ ꯑꯗꯨ ꯁꯤꯗ ꯂꯩꯇ꯭ꯔꯗꯤ ꯀꯃꯥꯏ ꯇꯧ ꯊꯕꯛ ꯃꯤ ꯊꯕꯛ ꯊꯤꯕꯤꯔꯒ ꯑꯦ ꯆꯠꯂꯒꯦ ꯇꯪꯈꯥꯏꯗ ꯑꯗꯨꯃꯥꯏꯅ ꯇꯧꯔꯗꯤ
ꯑꯗ ꯂꯥꯏ ꯂꯩꯕ ꯐꯥꯎ ꯇꯧꯕ ꯌꯥꯏꯅ ꯁꯨꯕ ꯌꯥꯏꯅ ꯑꯩ ꯆꯠꯀꯅꯤ ꯍꯥꯏꯕꯒꯤ ꯂꯩꯇꯦꯕ ꯃꯇꯥꯡ ꯃꯇꯝꯅ ꯄꯨꯔꯥꯒ ꯆ ꯇꯣꯏꯅꯤꯅ ꯑ ꯑ ꯑ ꯑꯣ
ꯑꯩ ꯐꯪꯕ ꯀꯥꯟꯗ ꯍꯥꯏꯔꯛꯀꯦ
ꯍꯥꯥ
ꯑꯩꯒꯤ ꯊꯕꯛꯇꯣ ꯊꯤꯔꯒ ꯍꯣꯏ ꯐꯪꯕ ꯀꯥꯟꯗ ꯍꯥꯏꯔꯛꯀꯦ ꯍꯥꯏꯕ ꯅꯪꯒꯤꯁꯨ ꯍꯪꯕꯤ ꯍꯥꯏꯕ
ꯍꯣꯏ ꯊꯤꯕꯤꯌꯣ ꯑꯁꯦꯡꯕꯅꯦ ꯑꯩ ꯐꯒꯤ ꯅꯠꯇꯦ
ꯑꯩꯅꯕꯨ ꯊꯤꯔꯗꯤ ꯑꯁ
ꯍꯪꯗꯗꯤ ꯐꯪꯅꯤꯉꯥꯏ ꯇꯑꯣꯣ ꯑꯁꯦꯡꯕ ꯍꯣꯠꯅꯒꯗꯕꯅꯦ ꯀꯔꯤꯗ ꯏꯆꯦꯒꯤꯗꯃꯛꯇ ꯍꯪꯗ꯭ꯔ ꯌꯥꯗꯦ ꯈꯔ ꯅꯪꯒꯤ ꯏꯅꯔꯖꯤ ꯆꯪꯉꯒ ꯊꯤꯕꯤꯌꯣ ꯆ ꯌꯥꯔ ꯆꯥꯎꯅ ꯆꯥꯎꯅ ꯂꯩꯇ꯭ꯔꯕꯣ
ꯌꯦꯟꯁꯥꯡꯗꯨꯣ ꯍꯥꯎꯇꯄ
ꯊꯣꯡꯕꯤꯔꯤꯗꯣ ꯅꯔꯥꯏꯕ ꯐꯔꯕꯅꯦ ꯑꯗꯣ ꯆꯥꯎ ꯑꯗꯨꯝ ꯍꯥꯎ ꯇ ꯍꯒ ꯍꯥꯎꯑꯣ ꯍꯦꯒ ꯇꯧꯕꯅ
ꯑꯁ ꯍꯟꯗꯛꯁꯦ ꯕꯣꯗꯤ ꯈꯔ ꯁꯦ ꯁꯦꯝꯈ꯭ꯔꯦꯕ ꯑꯗꯨꯒꯤ ꯏꯟꯁꯥꯡ ꯑꯍꯥꯎꯕ ꯆꯥꯗ꯭ꯔꯗꯤ ꯌꯥꯔꯔꯣꯏꯕ
ꯎꯝ ꯍꯥꯎꯕ ꯒꯍꯥꯎꯕ ꯂꯩꯔ ꯆꯔꯥꯗꯤ ꯗꯤ ꯅꯪꯅ ꯆꯥꯅꯤꯡꯗ꯭ꯔꯗꯤꯀꯣ ꯎꯄꯥꯏ ꯂꯩꯇꯦ
ꯍꯥꯏꯌꯦ ꯀꯩꯅꯣ ꯄꯩꯁꯥ ꯈꯔ ꯄꯨꯁꯦ ꯑꯗꯨꯗꯤ
ꯀꯔꯤ ꯄꯩꯁꯥꯔꯣ
ꯌꯦꯔꯨꯝ ꯄ꯭ꯂꯦꯠ ꯑꯃ ꯂꯧꯅꯤꯉꯥꯏ ꯊꯥꯔꯛꯑꯣ
ꯑꯃ ꯈꯇꯥ ꯑꯩꯁ ꯅꯪ ꯅꯍꯥꯟꯅ ꯖꯤꯝ ꯖꯤꯝ ꯖꯤꯝ ꯉꯥꯡꯒ ꯂꯩꯔꯝꯅꯦ ꯊꯥꯖꯗ꯭ꯔꯦ ꯅꯪꯁꯨ ꯀꯔꯤ ꯖꯤꯝ ꯖꯤꯝ ꯖꯤꯝ ꯊꯥ ꯊꯥ ꯑꯃꯗꯤ ꯍꯦꯜꯂꯝꯒꯅꯤ ꯖꯤꯝ ꯖꯤꯝ ꯇꯧꯔꯤꯗꯣ ꯑꯟꯏꯟꯇꯦꯜꯂꯤꯖꯦꯕꯜ ꯑꯟꯏꯟꯇꯦꯜꯂꯤꯖꯦꯕꯜ ꯖꯤꯝ ꯆꯠꯂꯒ ꯀꯔꯤ ꯆꯠꯂꯣ ꯆꯠꯂꯣ ꯅꯁꯥꯗꯣ ꯐ ꯐ ꯐꯖ ꯊꯣꯛꯑꯗꯤ ꯍꯥꯏꯔꯣ
ꯑꯟꯏꯟꯇꯦꯜꯂꯤꯖꯦꯕꯜ ꯕꯦꯔꯥꯅꯤ
ꯍꯧꯖꯤꯛ ꯃꯨꯛ ꯀ ꯀꯥꯏ ꯆꯠꯇꯣꯏꯅꯣ ꯅ ꯂꯩꯒꯗ꯭ꯔꯣ
ꯍꯧꯖꯤꯛꯔꯣ